ꯇꯥ ꯑꯎ ꯆꯥꯛ ꯆꯥꯛ ꯆꯥꯔꯕ꯭ꯔꫭ
ꯆꯥꯛ ꯆꯥꯗ꯭ꯔꯤ ꯅꯣꯏꯗꯤ ꯆꯥꯔꯕꯣ
ꯆꯥꯔꯦ ꯉꯁꯥꯏꯅ ꯆꯥꯔꯦ
ꯑꯣ ꯀꯩ ꯏꯟꯖꯥꯡ ꯆꯥꯒꯦ
ꯕꯖꯥꯔꯗ ꯑꯥ ꯑꯩꯕꯅꯤ ꯀꯨꯝꯔꯒ ꯀꯩꯅꯣ ꯎꯝ ꯍꯋꯥꯏ ꯃꯅꯥ ꯌꯣꯟꯕ ꯆꯠꯄ ꯑꯗꯨ
ꯑꯣ
ꯉꯥ ꯈꯤꯇꯪ ꯂꯥꯎꯔꯛꯑꯒ ꯉꯥꯎꯔꯒ ꯆꯥꯔꯦ ꯆꯥꯛ ꯆꯥꯛ ꯇꯧꯔꯒ ꯑꯃꯗꯤ ꯀꯣꯏꯕ ꯆꯠꯂꯦ ꯑꯃꯗꯤ ꯐꯣꯟ
ꯍꯦꯍꯦꯍꯦ
ꯅꯍꯥꯛꯇꯪ ꯇꯧꯋꯦ ꯍꯥꯏꯅ ꯍꯨꯝ ꯉꯥꯏꯍꯥꯛꯇꯪꯕ ꯍꯥꯏꯅ ꯂꯧꯕ
ꯉꯁꯤꯗꯤ ꯑꯗꯨꯝ ꯂꯩꯕ꯭ꯔꯣ ꯀꯃꯥꯏꯟ ꯇꯧꯒꯦ
ꯂꯧ ꯉꯔꯥꯡ ꯏꯊꯩ ꯁꯦꯝꯕꯗꯣ ꯑꯗꯣ ꯂꯦꯟꯁ꯭ꯂꯥꯏꯠ ꯑꯃꯨꯛ ꯇꯥꯄ꯭ꯔꯥ ꯍꯥꯏꯅ ꯌꯦꯡꯕ ꯆꯠꯂꯒ
ꯑꯣ
ꯍꯋꯥꯏ ꯃꯅꯥ ꯍꯦꯛꯂꯒ ꯑꯃꯨꯛ ꯀꯥꯈꯠꯂꯦ ꯑꯗꯨ ꯎꯝꯕꯖ ꯗꯛꯇꯔꯗ ꯑꯃꯨꯛ ꯆꯠꯂꯦ ꯀꯣꯛ ꯀꯣꯛꯅꯥꯎ ꯃꯌꯥꯝ ꯅꯥꯕꯒꯤ ꯍꯤꯗꯥꯛ ꯂꯣꯏꯅ ꯁꯤꯈꯔꯦ ꯑꯅꯤ ꯈꯛꯇꯪ ꯂꯩꯌꯦ ꯑ ꯁꯤꯔꯦ
ꯌꯥꯗ꯭ꯔꯦ ꯅꯪꯒꯤꯁꯦ ꯑꯗꯨꯗꯤ
ꯎꯝ ꯆꯥꯛ ꯆꯥꯗꯕꯀꯣ
ꯑꯣ ꯃꯣꯏ ꯆꯥꯛ ꯆꯥꯗꯕꯒꯤ ꯁꯤꯔꯥ ꯅꯠꯇ꯭ꯔꯒ ꯅꯨꯡꯁꯤꯠ ꯊꯦꯡꯉꯒ ꯁꯤꯔꯤꯔꯥ
ꯈꯪꯗꯩ ꯀꯔꯝꯥꯏꯅ ꯇꯧꯕ꯭ꯔꯥ ꯒ꯭ꯌꯟ ꯇꯥꯗꯦ
ꯑꯣ
ꯑꯗꯨꯝ ꯃꯃꯥꯁꯨ ꯎꯝ ꯃꯥꯃꯥꯁꯨ ꯆꯥꯛ ꯆꯥꯗꯕꯀꯣ ꯃꯃꯥꯁꯨ ꯑꯗꯨꯝ ꯆꯥꯛ ꯆꯥꯗꯕꯤꯗ ꯑꯗꯨꯝ ꯂꯩꯔꯒ ꯎꯝ ꯅꯨꯃꯤꯠ ꯑꯅꯤ ꯑꯍꯨꯝ ꯇꯧꯔꯒ ꯍꯧꯒꯠꯄ ꯉꯝꯗꯅ ꯑꯗꯨꯝ ꯍꯤꯞ ꯑꯗꯨꯒ ꯁꯤꯄ ꯃꯆꯥꯁꯤꯡꯁꯨ ꯑꯗꯨꯝ ꯍꯤꯔꯒ ꯍꯤꯞꯔꯒ ꯑꯗꯨꯝ ꯆꯥꯛ ꯆꯥꯗ꯭ꯔ ꯉꯝꯗꯕ ꯑꯗꯨꯒꯤ ꯍꯤꯞ ꯀꯅꯥ
ꯑꯣ
ꯀꯩꯅꯣꯒꯤ ꯎꯝ ꯑꯣꯠ ꯅꯠꯇ꯭ꯔ ꯀꯔꯤꯔꯥ ꯑ ꯆꯦꯄꯥ ꯍꯥꯏ ꯆꯤꯄꯥ ꯍꯥꯏꯕ꯭ꯔ ꯑꯗꯨ ꯈꯤꯇꯪ ꯀꯩꯅꯣꯗ ꯒꯤꯂꯥꯁꯇ ꯇꯧꯔꯒ ꯃꯍꯤ ꯊꯛꯍꯥꯂꯦ ꯑꯅꯤꯈꯛ ꯈꯤꯇꯪ ꯂꯩꯌꯦ
ꯑꯣ
ꯒꯌ꯭ꯥꯟ ꯇꯥꯗꯦ
ꯑꯗꯨꯗ ꯃꯣꯏ ꯑꯅꯤ ꯈꯛꯇꯪ ꯂꯩꯔꯦ ꯍꯥꯏꯗꯤ ꯃꯣꯏꯗꯤ ꯐꯖꯅ ꯆꯥꯛ ꯆꯥꯕ꯭ꯔꯥ ꯀꯃꯥꯏꯅ ꯇꯧꯕ꯭ꯔꯣ
ꯇꯖꯦ
ꯑꯣ
ꯆꯥꯛꯆꯥ ꯗꯦꯕꯤꯗ ꯑꯗꯨꯝ ꯂꯩꯕ
ꯑꯣ ꯐꯪꯗ꯭ꯔꯦꯅꯦ
ꯑꯗꯨꯝ ꯂꯩꯔꯒ ꯑꯗꯨꯝ ꯁꯤꯕꯀꯣ
ꯑꯣ
ꯕꯤꯔꯅꯤ
ꯅꯍꯥꯟ ꯍꯤꯗꯥꯛ ꯀꯥꯞꯄꯦ ꯍꯥꯏꯕꯗꯣ ꯐꯔ ꯐꯗꯦ
ꯐꯗꯦ ꯍꯤꯗꯥꯛ ꯑꯗꯨꯝ ꯀꯥꯔꯒ ꯁꯤ ꯆꯞꯁꯥꯗꯕ ꯎꯝ
ꯁꯨ ꯌꯥꯎꯕꯒꯩꯔꯥ ꯅꯠꯇ꯭ꯔꯒ ꯀꯃꯥꯏꯅ ꯇꯧꯕꯒꯒꯤꯔꯥ
ꯈꯪꯗꯦꯅꯦ ꯂꯥꯏꯅꯥ ꯅꯥꯔ ꯂꯥꯏꯅꯥꯅ ꯇꯧꯕ꯭ꯔꯥ ꯑꯗꯨ ꯃꯊꯪ ꯃꯊꯪ ꯇꯧꯔꯛꯄ
ꯑꯣ ꯎꯣ ꯏꯗꯅ
ꯁꯤ ꯌꯥꯗ꯭ꯔꯦ ꯗꯥꯎ ꯌꯥꯗ꯭ꯔꯦ
ꯎꯝ ꯑꯃꯨꯛ ꯑꯅꯧꯕ ꯂꯧꯈꯤꯗꯣꯏꯔꯣ ꯀꯃꯥꯏ ꯀꯃꯥꯏꯅ ꯇꯧꯣ ꯀꯃꯥꯏꯅ ꯈꯜꯂꯤꯅꯣ
ꯌꯦꯡꯈꯤꯁꯤ ꯃꯣꯛꯄꯨꯗꯤ ꯀꯩꯅꯣ ꯑꯣ ꯂꯣꯏꯒꯅꯤ ꯂꯣꯏꯕꯗꯤꯀꯣ ꯎꯝ ꯑꯗꯨ ꯈꯤꯇꯪ ꯂꯣꯏꯗ꯭ꯔꯗꯤ ꯌꯥꯔꯣꯏꯕ
ꯑꯥ
ꯆꯥꯛ ꯂꯩꯔꯝꯕ ꯀꯔꯤ ꯀꯔꯤ ꯂꯩꯔꯝꯕꯗꯨ ꯌꯦꯟꯅ ꯆꯥꯕꯗꯣ ꯌꯥꯗꯕ ꯑꯗꯣ ꯀꯣ ꯑꯦꯟꯁꯥꯡꯒꯨꯝꯕ ꯀꯔꯤꯒꯨꯝꯕ ꯃꯜꯂꯦ ꯑꯃꯗꯤꯗꯤ ꯌꯦꯟꯗꯤ ꯆꯥꯕ ꯉꯝꯗꯦꯗꯅ
ꯍꯣꯏ
ꯑꯗꯨ ꯑꯃꯈꯛꯇꯪꯕꯨꯗꯤ ꯑꯗꯨꯝ ꯂꯣꯏꯅꯤꯡꯉꯥꯏꯗꯤ ꯇꯧꯒꯅꯤ
ꯑꯣ ꯀꯩꯅꯣꯝ ꯉꯥꯅꯨꯈꯣꯏꯗꯤ ꯑꯗꯨꯝ ꯐꯕ ꯅꯠꯇ꯭ꯔꯣ
ꯐꯔ
ꯍꯜꯂꯣ ꯍꯜꯂꯣ ꯇꯥꯕ꯭ꯔꯣ
ꯃꯈ ꯃꯈꯣꯡ ꯅꯥꯕ ꯇꯥꯗꯔ
ꯀꯁꯅꯅꯤꯃꯒꯅꯤ ꯋꯥꯠꯄꯝ ꯃꯥꯅꯦ ꯑꯃꯨꯛ ꯇꯥꯔꯦ ꯍꯧꯖꯤꯛꯄꯨꯗꯤ ꯅꯃꯛ ꯅꯨꯡꯉꯥꯏꯇꯕ ꯍꯣꯡꯊꯣꯛꯕ ꯎꯝ
ꯀꯩꯅꯣꯒꯤ ꯁꯤ ꯌꯨꯝ ꯃꯅꯨꯡꯗ ꯌꯥꯝ ꯃꯣꯠꯄ ꯋꯥꯏ ꯁꯦꯠꯂꯒ ꯆꯠꯊꯣꯛ ꯆꯠꯁꯤꯟ ꯇꯧꯕ ꯀꯣ
ꯑꯣ
ꯑꯗꯨꯒꯤ ꯅꯦꯝꯋꯥꯛꯇꯣ ꯀꯟꯅ ꯇꯧꯕ ꯃꯥꯜꯂꯦ
ꯎꯝ ꯍꯌꯦꯡꯗꯤ ꯀꯥꯏꯗ ꯑꯃꯨꯛ ꯆꯠꯂꯅꯤ
ꯈꯪꯗꯦ ꯍꯌꯦꯡꯁꯦ ꯁꯦ ꯀꯩꯅꯣ ꯑꯥ ꯃꯤ ꯕꯥꯡꯒꯟ ꯄꯥꯒꯟ ꯅꯨꯄꯥ ꯑꯃꯅ ꯄꯣꯠ ꯄꯨꯕ ꯆꯠꯄ ꯑꯗꯨ ꯑꯃꯨꯛ ꯍꯜꯂꯛꯑꯒꯥ ꯌꯥꯔꯦ ꯍꯥꯏꯔꯗꯤ ꯃꯥꯅ ꯑꯃꯨꯛ ꯆꯠꯂꯒꯦ ꯍꯥꯏꯔꯗꯤꯀꯣ
ꯍꯝ
ꯎꯝ ꯁꯣꯏꯕꯨꯝ ꯄꯤꯀꯦꯠ ꯇꯔꯥ ꯊꯥꯔꯛꯑꯣ ꯍꯥꯏꯕ ꯀꯨꯟ ꯊꯥꯔꯛꯑꯣ ꯍꯥꯏꯕꯗꯨ ꯑꯁꯤ ꯅꯥꯆꯦ ꯑꯃꯅ ꯑꯩꯒꯤꯁꯨ ꯄꯤꯒꯥꯅꯤ ꯄꯤꯒꯥꯅꯤ ꯍꯥꯏꯕ ꯑꯗꯣ ꯃꯥꯅ ꯄꯤꯀꯦꯠ ꯇꯔꯥ ꯑꯩꯅ ꯄꯤꯀꯦꯠ ꯇꯔꯥ ꯊꯥꯔꯛꯀꯥꯗꯣꯏꯕ ꯑꯗꯨꯒꯤ ꯁꯦꯡꯕꯅꯤ
ꯑꯥ ꯃꯥꯅꯦ
ꯑꯁꯤ ꯂꯥꯎꯑꯣ ꯑꯁꯤ ꯌꯣꯟꯊꯣꯛꯂꯒꯥ ꯑꯃꯨꯛ ꯑꯅꯧꯕ ꯁꯦꯝꯅꯤꯉꯥꯏ ꯀꯣ
ꯎꯝ
ꯑꯗꯨꯒꯤ
ꯑꯥ ꯌꯥꯝ ꯎꯁꯣꯏ ꯌꯥꯝꯅ ꯍꯧ ꯍꯧꯈ꯭ꯔꯕꯣ
ꯑꯥ ꯍꯥꯎ ꯍꯧꯎꯈ꯭ꯔꯦ ꯍꯥꯏ ꯈꯔ ꯈꯔ ꯍꯥꯎꯈ꯭ꯔꯦ ꯍꯥꯏ ꯎꯝ ꯎꯝ ꯂꯣꯏꯅꯃꯛꯇꯤ ꯀꯩꯅꯣ ꯄꯥꯝꯕꯤ ꯂꯣꯏꯅꯃꯛꯇꯤ ꯍꯧꯔꯕꯀꯣ ꯑꯗꯣ ꯍꯧ ꯍꯥꯎꯕꯗꯣ ꯈꯔ ꯈꯔꯕꯨꯗꯤ ꯍꯧꯋꯤ ꯍꯥꯏ
ꯑꯥ
ꯍꯣꯏ ꯂꯝꯕꯤ ꯆꯠꯄ ꯂꯝꯕꯤ ꯆꯠꯄꯗꯥ ꯈꯔ ꯈꯔ ꯕꯨꯗꯤ ꯑꯣꯏꯌꯦꯕ
ꯎꯝ
ꯂꯣꯏꯅꯃꯛꯗꯤ ꯑꯣ ꯍꯧꯗꯦ ꯑꯗꯨ ꯃꯔꯛ ꯃꯔꯛꯇꯥ ꯈꯔ ꯈꯔ ꯍꯧꯕꯗꯣ ꯎꯝ ꯁꯦꯝꯕ ꯑꯁꯤ ꯁꯦꯝꯕ ꯆꯠꯀꯥꯅꯤ ꯍꯌꯦꯡ ꯍꯟꯆꯤꯠꯀꯨꯝꯕꯀꯣ
ꯑꯣ
ꯑꯁꯦ ꯁꯦꯝꯕ ꯆꯠꯁꯦ ꯍꯥꯏꯅ ꯍꯥꯏꯕꯗꯥ ꯂꯧꯁꯨ ꯑꯃꯨꯛ ꯄꯣꯛ ꯀꯥꯞꯀꯥꯅꯤ ꯍꯥꯏꯌꯦ ꯑꯗꯨ ꯂꯣꯏꯔꯒꯥ ꯑꯁꯤ ꯍꯞꯇꯥꯗꯥꯗꯤ ꯁꯦꯝꯕ ꯆꯠꯂꯅꯤ
ꯎꯝ ꯑꯥꯗ ꯁꯦꯝꯕ ꯃꯐꯝꯗꯥ ꯑꯗꯨꯝ ꯁꯦꯝ ꯁꯦꯝꯗꯣꯏ ꯅꯠꯇ꯭ꯔꯣ
ꯍꯣꯏ ꯑꯗꯨ ꯇꯦ ꯑꯃꯅ ꯁꯦꯝꯗ꯭ꯔꯗꯤ ꯑꯩꯈꯣꯏ ꯑꯃꯨꯛ ꯁꯦꯝꯁꯦ ꯍꯥꯏꯅ
ꯑꯣ ꯑꯣ ꯃꯣꯏꯁꯨ ꯁꯦꯝꯅꯤꯡꯉꯥꯏ ꯃꯅꯨꯡꯗꯥ ꯋꯥꯔꯤ ꯇꯧꯕ꯭ꯔꯣ
ꯍꯥꯟꯅ ꯁꯦꯝꯃꯣꯏ ꯍꯥꯏꯕꯒꯨꯝ ꯇꯥꯕ
ꯎꯝ
ꯁꯦꯝꯗ꯭ꯔꯗꯤ ꯏꯕꯥꯅꯤ ꯁꯦꯝ ꯑꯃꯨꯛ ꯁꯦꯝꯒꯥꯅꯦꯕ
ꯎꯝ
ꯁꯦꯝꯗ꯭ꯔꯗꯤ ꯃꯥꯡꯉꯦꯕ
ꯍꯣꯏ ꯅꯣꯏ ꯃꯤꯅ ꯂꯧꯗꯣꯏ ꯁꯥꯔꯨꯛꯀꯣ
ꯀꯩꯅꯣꯝ ꯑꯥ ꯎꯝ ꯀꯩꯅꯣꯝ ꯒ꯭ꯔꯨꯞꯇꯥ ꯊꯥꯒꯠꯄ ꯁꯥꯇ꯭ꯔꯥꯁꯤꯡꯒꯤ ꯑꯙꯔ ꯀꯥꯔꯠꯒꯤ ꯍꯥꯏꯕꯗꯣ ꯑꯈꯣꯏ ꯄꯥꯈꯪꯒꯤꯗꯨ ꯇꯧꯈ꯭ꯔꯕꯣ
ꯇꯧꯈ꯭ꯔꯦ ꯉꯥꯁꯟ ꯏꯕꯥꯅꯤ ꯀꯨꯝꯂꯒꯥ ꯁꯣꯏ ꯇꯧꯔꯒꯥ ꯑꯥ ꯃꯃꯥꯒꯤ ꯁꯣꯏ ꯇꯧꯋꯦ ꯑꯗꯨ ꯎꯝ ꯀꯔꯤꯔꯥ ꯎꯝ ꯃꯥꯒꯤ ꯑꯥꯗꯥꯔꯒꯤ ꯅꯝꯕꯔ ꯂꯧꯔꯕꯥ
ꯎꯝ
ꯇꯧꯋꯤ ꯑꯗꯨ ꯁ꯭ꯀꯨꯟꯗꯥ ꯔꯤꯖꯤꯁ ꯇꯔ ꯑꯥꯏ ꯗꯤ ꯅꯝꯕꯔꯒꯤ ꯍꯥꯏꯌꯦꯅꯦ
ꯑꯝ ꯍꯣꯏ ꯃꯣꯏ ꯍꯥꯏꯅꯥꯏꯕꯅꯦꯕꯀꯣ ꯑꯗꯨꯒꯤ
ꯎꯝ
ꯅꯍꯥꯟꯗꯣ ꯂꯥꯛꯑꯣ ꯍꯥꯏꯕꯗꯣ ꯑꯗꯨꯒꯤ ꯑꯣꯏꯔꯦꯖꯥꯠꯂꯥ
ꯈꯥꯟꯗꯦ ꯅꯍꯥꯟꯅ ꯑ ꯀꯩꯗꯧ ꯉꯩꯔꯥ ꯆꯠꯈ꯭ꯔꯕꯅꯦꯅꯦ ꯑꯩꯗꯤ ꯁ꯭ꯀꯨꯜꯅ ꯀꯧꯕ
ꯑꯣ
ꯑꯗꯨꯒꯤ ꯑ ꯆꯠꯂꯒ ꯑꯩꯒꯤ ꯁꯣꯏ꯭ꯠ ꯂꯧꯋꯦ ꯑꯗꯨ ꯃꯥꯒꯤꯁꯤꯁꯨ ꯂꯧꯋꯦ ꯑꯗꯨ ꯃꯃꯥ ꯑꯣꯏ ꯃꯃꯥꯒꯤ ꯅꯝꯕꯔ ꯂꯧꯔꯒ ꯊꯝꯕ ꯑꯗꯨ ꯑꯥꯏꯗꯤ ꯀꯔꯤꯒꯤꯔ ꯍꯥꯏꯔ ꯑꯥꯏꯗꯤꯒꯤꯅꯦ ꯑ ꯀ ꯁ꯭ꯀꯨꯟ ꯀꯥꯗꯕꯤꯗ ꯍꯥ ꯁꯤꯗ ꯁ꯭ꯀꯨꯜ ꯑꯗꯨꯝ ꯀꯥꯕꯅꯦ ꯑꯗ‌ꯣ ꯑ ꯋꯥꯕꯨ ꯎꯝ ꯑꯩ ꯀ꯭ꯂꯥꯁ ꯀꯨꯝꯁꯤꯁ‌ꯦ ꯀ꯭ꯂꯥꯁ ꯁꯤꯛ꯭ꯁ ꯀꯥꯏꯗꯅ
ꯑꯪ
ꯃꯠ ꯃꯊꯪ ꯆꯍꯤꯗ ꯑꯩꯅ ꯀ꯭ꯂꯥꯁ ꯑꯩꯠ ꯑꯃꯨꯛ ꯀꯥꯒꯅꯤ ꯈꯣꯠꯂꯤ ꯍꯥꯏꯕꯒꯤ ꯑꯗꯨꯒꯨꯝꯕ ꯇꯧꯕ ꯌꯥꯗꯕ ꯍꯥꯏꯌꯦ ꯇꯁꯦꯡꯅꯃꯛꯀꯤ ꯇꯁꯦꯡꯅꯃꯛꯀꯤ ꯎꯝ ꯆꯤꯟ ꯊꯤꯕ ꯌꯥꯗꯕ ꯍꯥꯏꯌꯦ
ꯑꯥ
ꯑꯗꯨ ꯀꯥꯗ ꯀꯥ ꯁꯨꯡꯀꯥ ꯀꯥꯗꯅ ꯀꯥꯕꯅꯦ ꯍꯥꯏꯅ ꯁꯥꯔꯇꯤꯐꯤꯀꯦꯠꯒꯨꯝꯕ ꯄꯥꯏꯔꯛꯄ ꯈꯣꯠꯄ ꯀꯣ ꯑꯗꯨꯒꯨꯝꯕ ꯇꯧꯕ ꯌꯥꯗꯕꯒꯤ ꯍꯥꯏꯌꯦ
ꯑꯣ
ꯈꯪꯗꯦ ꯀꯔꯤꯒꯤ ꯑꯥꯏꯗꯤꯒꯤꯔ ꯑꯥꯏꯗꯤ ꯅꯝꯕꯔꯒꯤꯅꯦ ꯍꯥꯏꯌꯦ ꯑꯩꯅ ꯍꯪꯂꯒ ꯀꯔꯤꯒꯤꯔꯥ ꯁꯣꯏ ꯂꯧꯕꯕꯨ ꯍꯥꯏꯔꯒ ꯑꯥꯏꯗꯤ ꯅꯝꯕꯔꯒꯤꯅꯤ ꯍꯥꯏ
ꯑꯣ
ꯈꯪꯗꯦ ꯍꯧꯖꯤꯛ ꯀꯥꯟꯗꯤ ꯑꯥ ꯀꯩꯅꯣ ꯐꯣꯇꯣ ꯀꯥꯞꯕꯒ ꯃꯤꯠꯇ ꯀꯥꯞꯗ꯭ꯔꯗꯤ ꯄꯩꯁꯥ ꯆꯪꯗꯦ ꯍꯥꯏꯌꯦ ꯖꯥꯠ ꯖꯥꯠ ꯇꯧꯔꯛꯑꯦ
ꯍꯪꯗ꯭ꯔꯦꯅꯦ ꯍꯟꯗꯛꯁꯦ
ꯎꯝ
ꯂꯥꯏ ꯀꯩꯅꯣꯝ ꯇꯧꯕꯗꯤ ꯌꯥꯗꯕ ꯂꯣꯏꯅ ꯀꯩꯅꯣꯝꯅ ꯇꯧꯔꯛꯄ ꯃꯤꯅ ꯈꯨꯠꯀꯤ ꯀꯩꯅꯣꯝꯒꯨꯝꯕ ꯀꯥꯞꯄ ꯇꯧꯕꯗꯣ ꯆꯤꯟ ꯊꯤꯅꯕ ꯌꯥꯗꯕꯒꯤ ꯇꯧꯔꯤꯅꯤꯕ
ꯑꯗꯨꯒꯤ ꯑꯣꯏꯔꯝꯒꯅꯤ
ꯎꯝ
ꯇꯧꯑꯣ ꯍꯥꯏꯕꯗꯤ ꯑꯗꯨꯝ ꯇꯧꯒꯗꯧꯕ ꯑꯗꯨ ꯇꯧ ꯇꯧꯗꯕ ꯃꯈꯩꯗꯤ ꯀꯔꯤꯁꯨ ꯐꯪꯗ꯭ꯔꯦꯗꯅ
ꯍꯣꯏ
ꯑꯣ ꯍꯧꯖꯤꯛꯁꯨ ꯑꯗꯨꯝ ꯇꯧꯋꯦꯕ
ꯎꯝ ꯑꯗꯣ ꯀꯩꯅꯣꯝꯗꯤ ꯁꯦꯝꯕ꯭ꯔꯣ
ꯀꯔꯤ ꯁ‌ꯦꯝꯗꯦ ꯑꯗꯨꯒꯨꯝꯕ ꯁꯦꯝꯕꯥ ꯈꯣꯠꯄꯥ ꯍꯩꯇ‌ꯦꯕꯥ ꯍꯥꯏꯗꯤ ꯁꯦꯝꯗꯤ ꯁꯦꯝꯅꯤꯡꯕꯅꯦ ꯁ꯭ꯀꯨꯜꯗ ꯄꯨꯂꯞ ꯁꯦꯝꯗꯔꯗꯤ ꯐꯒꯗꯧꯕ
ꯑꯗ‌ꯣ ꯃꯣꯏ ꯁꯦꯝꯅꯥꯕ ꯍꯥꯏꯗꯦ
ꯍꯥꯏꯗꯦ ꯃꯤ ꯑꯃꯥꯅ ꯁꯦꯝꯕꯤꯔꯥꯗꯤ ꯐꯥꯗꯧꯕ ꯁꯦꯝꯕꯤꯕ
ꯎꯝ ꯃ‌ꯣꯏ
ꯁꯦꯝꯕꯥꯚꯤ ꯃꯇꯃꯗꯣ ꯅꯍꯥꯟ ꯂꯣꯏꯈ꯭ꯔꯒꯨꯝ ꯇꯧꯕꯗꯥꯏꯅꯦ ꯍꯟꯗꯛꯁꯦ ꯋꯥꯠꯂꯤ ꯑꯃꯨꯛ ꯂꯥꯛꯈ꯭ꯔꯥꯅꯤ ꯅꯠꯇ꯭ꯔꯣ
ꯎꯝ
ꯑꯥ ꯆꯍꯤ ꯍꯧꯕꯗꯩꯔꯥ ꯅꯍꯥꯟ ꯁꯦꯃꯅꯥꯕꯗꯣ ꯆꯪꯅ ꯍꯟꯗꯛꯁꯦ ꯀꯩꯅꯣꯝ ꯇꯧꯕꯒꯤ ꯍꯣꯢ ꯈ꯭ꯔꯥꯕꯨꯗꯤ ꯋꯥꯠꯄꯒꯨꯝ ꯇꯧꯋꯦ ꯀꯣ
ꯈꯪꯗꯦ ꯑꯩ ꯑꯗꯨꯒꯨꯝꯕ ꯋꯥꯔꯤꯗꯣ ꯍꯥꯀꯨꯝ ꯆꯍꯤ ꯑꯃ ꯑꯅꯤ ꯃꯃꯥꯡꯗ ꯑ ꯑꯁꯤꯡ ꯃꯤ